ꯑꯥ ꯀꯩꯗꯧ
ꯑꯥ ꯀꯩꯗꯧꯏꯅꯣ
ꯎꯝ
ꯑꯥ ꯀꯩꯅꯣ ꯅꯪ ꯀꯥꯏꯗ ꯂꯩꯅꯣ ꯃꯄꯥꯟ ꯂꯩꯔꯣ ꯃꯅꯨꯡ ꯂꯩꯔꯣ
ꯑꯥ ꯃꯄꯥꯟꯗ ꯁꯨꯝ ꯂꯩꯔꯝꯕꯅꯦ ꯅꯪꯗꯤ
ꯎꯝ ꯑꯦ ꯑꯩ ꯃꯅꯨꯡꯗ ꯍꯥꯡꯆꯤꯛ ꯂꯥꯡꯉꯝꯕꯅꯦ
ꯃꯅꯨꯡꯗ ꯍꯛꯆꯤꯠ ꯂꯥꯡꯉꯝꯕꯅꯦ
ꯑꯧ ꯍꯣꯏ
ꯎꯝ ꯌꯥꯝ ꯁꯥꯕ꯭ꯔꯣ
ꯑꯁ ꯈꯨꯁꯥ ꯑꯃꯅꯤ ꯅꯪ ꯁꯥꯗꯕ꯭ꯔꯥ ꯍꯥꯏꯖꯤꯕꯨ ꯄꯣꯑꯦꯅꯦ ꯏꯁꯤꯡꯗ ꯇꯨꯝꯅꯤꯡꯉꯦ
ꯗꯔꯖꯦ ꯍꯥꯟꯅꯒꯗꯤ ꯃꯥꯟꯅꯗ꯭ꯔꯦꯀꯣ ꯍꯟꯗꯛꯀꯤ ꯋꯦꯗꯔꯁꯦ ꯍꯥꯟꯅꯒ ꯃꯥꯟꯅꯗ꯭ꯔꯦ ꯍꯥꯏꯕ
ꯇꯥꯕ꯭ꯔꯥ
ꯑꯥ ꯇꯥꯔꯦ ꯇꯥꯔꯦ ꯑꯩꯒꯤ ꯀꯩꯁ